ꯍꯦꯜꯂꯣ
ꯑꯁ ꯋꯦꯜꯀꯝ ꯃꯩꯇꯩꯂꯣꯟꯗꯤꯛ ꯃꯥꯏ ꯍꯥꯏꯅꯤ ꯋꯦꯜꯀꯝ ꯕꯦꯛꯁꯦ
ꯈꯪꯗꯦ ꯅꯪ ꯈꯪꯗ꯭ꯔꯗꯤ ꯁꯤꯗ ꯂꯩꯔꯒ ꯅꯪꯅ ꯍꯥꯏꯥꯏ ꯇꯗ ꯍꯣꯏꯗꯤ
ꯃꯥꯏ ꯍꯥꯏꯒꯗꯧꯔꯅꯦ ꯀ꯭ꯂꯤꯌꯥꯔ ꯑꯣꯏꯅ ꯍꯧꯖꯤꯛꯁꯦ ꯂꯣꯏꯅꯃꯛꯀꯣ ꯃꯩꯇꯩꯂꯣꯟꯗ ꯑꯣꯟꯊꯣꯛꯑ ꯉꯥꯡꯈꯤꯁꯤꯅꯦꯕ
ꯎꯝ ꯦꯜꯀꯝ ꯕꯦꯛ ꯍꯥꯏꯕꯁꯦ ꯀꯃꯥꯏꯅ ꯍꯥꯏꯁꯤꯔꯀꯣ ꯑꯃꯨꯛ ꯑꯃꯨꯛ ꯂꯥꯛꯆꯔꯦ ꯍꯥꯏꯒꯗꯕ꯭ꯔꯥ ꯍꯜꯂꯣ ꯑꯃꯨꯛ ꯂꯥꯛꯆꯔꯦ
ꯑꯗꯨꯁꯨ ꯍꯥꯏꯕ ꯌꯥꯕꯖꯥꯠꯅꯤ
ꯇꯁꯦꯡꯅꯗꯤ ꯇꯨꯕꯤꯔꯣ ꯍꯥꯏꯕꯤꯌꯣꯅꯦ ꯅꯪ
ꯈꯪꯗꯤꯅꯦ ꯑꯩꯈꯣꯏꯁꯨ ꯀꯣꯔꯤꯌꯥꯗꯒꯤ ꯀꯩꯗꯒꯤꯀꯣ ꯌꯥꯝ ꯂꯥꯞꯅ ꯂꯩꯕꯅꯤꯅ ꯈꯔ ꯃꯩꯇꯩꯜꯂꯣꯟꯁꯦ ꯈꯔ ꯁꯦꯡꯗꯕ ꯍꯥꯏꯕ ꯇꯥꯔꯦ
ꯃꯤ ꯃꯤ ꯈ ꯈꯪꯅꯤꯡꯉꯥꯏ ꯍꯪꯕꯗ ꯍꯥꯏꯕꯤꯔꯦꯅꯦ ꯁꯤꯁꯦ ꯎꯝ
ꯪꯗꯦꯁꯤꯁꯦ ꯈꯔ
ꯃꯠ ꯃꯕꯨꯛ ꯐꯠꯇꯕ ꯃꯥꯜꯂꯦꯁꯦ ꯑꯁꯤꯦꯁꯦ ꯀꯣꯔꯤꯌꯥꯒꯤ ꯃꯤꯁꯤꯡꯁꯦ ꯌꯥꯝ ꯐꯗꯕ ꯃꯥꯜꯂꯦ
ꯑꯠꯆꯥ ꯑꯠꯆꯥ ꯃꯤꯅ ꯎꯕ ꯀꯥꯟꯗ ꯑꯗꯨꯝ ꯀꯣ ꯀꯩꯅꯣꯃ ꯌꯥꯗꯕ ꯍꯥꯏꯕ ꯇꯥꯔꯦꯅꯦ ꯌꯦꯡꯕ ꯀꯥꯟꯗ ꯑꯗꯣ ꯑꯁꯦꯡꯕꯗꯗꯤ ꯃꯅꯨꯡꯗ ꯤ ꯌꯥꯝꯅ ꯁꯦꯡꯕ ꯍꯥꯏꯕ ꯇꯥꯔꯦ
ꯑꯣ ꯎꯁꯨꯦ ꯎꯗꯅ ꯈꯪꯗꯦꯗ ꯌꯦꯡꯁꯨ ꯌꯦꯡꯗꯕꯅꯤꯅ
ꯑ
ꯇꯥꯕ ꯀꯅ ꯌꯥꯗ꯭ꯔꯦ ꯍꯥꯏꯥꯏꯁ ꯂꯤꯤꯗꯤ ꯍꯁ
ꯄꯨꯡ ꯇ꯭ꯋꯦꯜꯐ ꯊꯥꯔꯇꯤ ꯍꯥꯏꯕ ꯅꯠꯇ꯭ꯔꯣ
ꯎꯝ ꯕꯣꯔꯥꯎ ꯃꯈꯥꯏ ꯕꯣꯔꯥꯎ ꯃꯈꯥꯏꯗ ꯍꯥꯎꯅꯤ
ꯕ꯭ꯔꯣ ꯃꯥꯏꯗ ꯍꯒꯅꯤ ꯆꯃꯦ ꯆ ꯗꯤ ꯑꯆꯥ
ꯇꯝ ꯑꯅꯤ ꯋꯥ ꯑ ꯌꯥꯝ ꯋꯥꯠꯇꯗꯤ ꯅꯠꯇꯦꯀꯣ
ꯃꯇꯝꯗꯤ ꯑꯗꯨꯝ ꯌꯥꯔꯤꯗ
ꯑꯁ ꯃꯇꯁꯦ ꯌꯥꯝ ꯊꯨ ꯊꯨꯅ ꯆꯠꯠꯇ꯭ꯔꯦ ꯈꯪꯅꯕꯤꯔ
ꯑꯗ ꯈꯔ ꯐꯖꯕ ꯇꯣꯄꯤꯛꯀꯨꯝꯕ ꯈꯔ ꯄꯨꯊꯣꯛꯣꯔꯛꯑꯣꯅꯦ ꯀ ꯃꯇꯥꯡꯗ ꯗꯤꯁꯀꯁ ꯇꯧꯁꯤꯔꯥ ꯂꯩꯗꯅ ꯐ꯭ꯌꯨꯆꯔ ꯄ꯭ꯂꯥꯟꯒꯨꯝꯕ ꯑꯁꯤ
ꯑꯁꯅ ꯋꯥꯔꯤ ꯗꯕꯤꯁꯦ ꯑꯗꯨꯗꯤ ꯅꯪꯒꯤ ꯇꯨꯡꯒꯤ ꯇꯨꯡꯒꯤ ꯋꯥꯔꯤꯗꯣ ꯂꯤꯕꯤꯌꯣ
ꯀ꯭ꯔꯝꯕꯥꯕꯥ
ꯎꯝ ꯆꯨꯝꯗꯅꯕ꯭ꯔꯣ ꯇꯨꯡꯒꯤ ꯋꯥꯔꯤ ꯍꯥꯏꯗꯣ
ꯍꯥꯏꯁ ꯑꯗꯨꯐꯥꯎꯗꯤ ꯈꯪꯗ꯭ꯔꯤꯌꯦ ꯃꯩꯇꯩꯂꯣꯟ ꯑꯣꯏꯗꯕ ꯖꯥꯠꯂꯥ
ꯗꯤ ꯂꯣꯟ ꯂꯩꯇꯕꯤꯔꯌꯨꯇꯔ ꯂꯥꯟꯅ ꯍꯥꯏꯗꯤ ꯇꯨꯡꯒꯤ ꯋꯥꯔꯤ ꯍꯥꯏꯕ ꯅꯠꯇ꯭ꯔꯣ ꯑꯣ
ꯍꯥ ꯍꯥ ꯅꯠꯇꯦ ꯑꯩꯅ ꯁꯦꯡꯅ ꯇꯥꯗꯕ ꯑꯣꯏꯔꯝꯒꯅꯤ ꯍꯧꯖꯤꯛꯇꯛꯇꯣ ꯆꯨꯝꯔꯝꯒꯅꯤ
ꯍꯣꯏꯗꯣꯏꯗꯤ ꯂꯥꯡꯗꯕꯂꯤꯅ
ꯅꯠꯇꯦ ꯍꯧꯖꯤꯛꯗꯣ ꯁꯦꯡꯅ ꯇꯥꯗꯕꯩ ꯑꯣꯏꯔꯝꯅꯤ ꯆꯨꯝꯔꯝꯒꯅꯤ ꯍꯧꯖꯤꯛꯩꯅ ꯍꯥꯏꯕꯗꯣ
ꯀꯥꯏꯗꯤ ꯌꯅꯦꯗꯗꯤ
ꯑꯗꯨꯅꯦ ꯑꯃꯨꯛ ꯍꯥꯏꯔꯛꯀꯣ ꯑꯩꯅ ꯍꯧꯖꯤꯛ ꯆꯨꯝꯕꯗꯣ ꯍꯥꯏꯔꯛꯀꯦꯅꯦ
ꯇꯦ
ꯑ ꯐꯔꯦꯁꯦ ꯍꯧꯖꯤꯛꯁꯦ ꯀꯩꯅꯣꯝ ꯑꯗꯨꯅꯦꯕ ꯇꯣꯄꯤꯛ ꯈꯔ ꯐꯖꯕ ꯑꯃ ꯄꯨꯊꯣꯔꯛꯑꯗꯤ
ꯅꯪꯅꯣ ꯄꯨꯊꯣꯔꯛꯑꯣꯅꯦ ꯌꯦꯡꯒꯦ ꯅꯪꯁꯦ ꯀꯔꯝꯕ ꯃꯤ ꯔ ꯍꯥꯏꯗꯣ ꯅꯨꯡꯉꯥꯏꯕ ꯃꯤꯔꯥ ꯅꯨꯡꯉꯥꯏꯇꯕ ꯃꯤꯔꯥꯗꯣ
ꯍꯣꯏ ꯑꯁ ꯈꯔꯗꯤ ꯅꯨꯡꯉꯥꯏꯕ ꯋꯥꯠꯇꯦ ꯋꯥꯠꯀꯗꯧ ꯃꯥꯜꯂꯦ ꯑꯩꯈꯣꯏꯁꯦ ꯇꯣꯄꯤꯛꯇꯤ ꯈꯔ ꯄꯨꯊꯣꯛ ꯍꯩ ꯇꯧꯅꯦꯕ
ꯑꯥꯏꯌꯣ ꯅꯣꯏ ꯀꯔꯤꯌꯥꯒꯤꯦꯃꯤꯠ ꯁꯨ ꯑꯍꯥ ꯑꯣꯔꯦꯟꯖ ꯐꯦꯁꯇꯤꯚꯦꯜꯒꯨꯝꯕ ꯌꯥꯎꯕ꯭ꯔꯥ
ꯑꯩꯈꯣꯏꯗꯤ ꯌꯨꯇ꯭ꯌꯨꯨꯞꯇ ꯌꯦꯡꯉꯦꯍꯦ ꯂꯥꯞꯃꯟꯕꯒꯤ ꯑ ꯑ ꯌꯥꯎꯗ꯭ꯔꯤ ꯌꯨꯇ꯭ꯌꯨꯕ ꯇ ꯂꯥꯏꯐ ꯀꯨꯝꯕ ꯊꯥꯕꯒꯨꯝꯕꯀꯣ ꯑꯗꯣ ꯕ꯭ꯂꯣꯀꯔꯒꯨꯝꯕꯅ ꯊꯥꯒꯠꯄꯗꯣ ꯑꯗꯨꯗꯤ ꯇꯣꯏꯅ ꯌꯦꯡꯉꯦ
ꯅꯨꯡꯉꯥꯏꯕꯅꯦ
ꯇꯥꯕ
ꯎꯝ ꯃꯤ ꯌꯥꯝ ꯌꯥꯝ ꯂꯥꯛꯄꯅꯦ ꯃꯄꯥꯟꯒꯤ
ꯎꯝ ꯑ ꯃꯊꯪ ꯍꯟꯗꯛꯀꯥꯟꯗ ꯂꯥꯛꯄꯗꯤ ꯅꯉꯣꯟꯗ ꯐꯥꯎꯅꯔꯗꯤ ꯑꯗꯨꯝ ꯌꯥꯔꯦꯅ
ꯑꯁ ꯍ ꯌꯥꯏꯑꯦ ꯑꯗꯣ ꯃꯇꯝ ꯐꯠꯇꯕꯅꯤꯅ ꯂꯩꯒꯗ꯭ꯔꯥ ꯂꯩꯔꯔꯣꯏꯔꯥ ꯈꯪꯗꯦꯗ ꯑꯁ ꯅꯪ ꯅꯪꯁꯨ ꯈꯪꯅꯕ ꯃꯤ ꯌꯥꯝ ꯂꯩꯔꯝꯅꯤꯗ ꯑꯗꯨꯗꯒꯤ
ꯈꯪꯅꯕ ꯃꯤ ꯍꯣꯏ ꯂꯩꯗꯤ ꯂꯩꯌꯦ ꯑꯗꯨꯁꯨ ꯃꯣꯏꯁꯦ ꯑꯁꯤꯒꯨꯝꯕꯁꯦ ꯈꯔ ꯌꯥꯎꯒꯟꯗꯕꯀꯣ ꯑꯩꯈꯣꯏꯅ ꯑꯩꯅꯄꯨꯟꯕꯁꯤꯡꯗꯣ
ꯎꯝ ꯃꯤ ꯐꯥꯕ ꯍꯔ ꯐꯠꯇꯕ ꯍꯔ ꯀꯣ
ꯎꯝ ꯃꯣꯏꯁꯦ ꯑꯃꯔꯣꯝ ꯍꯥꯏꯗꯤ ꯐꯕꯒꯤꯅꯤꯗꯤ ꯍꯥꯏꯕ ꯇꯥꯔꯦ ꯃꯣꯏꯁꯦ ꯐꯠꯇꯦꯗꯤ ꯍꯥꯏꯔꯔꯣꯏꯒꯦ
ꯎꯝ ꯌꯣꯒꯨꯝꯕ ꯊꯛꯇꯕꯒꯤꯔꯥ ꯀꯣ ꯅꯪꯗꯤ ꯊꯥꯀ ꯑꯝ ꯅꯤꯔꯥꯁ ꯁꯤꯗ ꯊꯥꯖꯗ꯭ꯔꯦ ꯅꯪ ꯊꯛꯇꯦ ꯍꯥꯏꯔꯁꯨ ꯊꯥꯖꯔꯣꯏ ꯌꯥꯏ
ꯨꯝꯀꯨꯞ ꯃꯦꯍꯀꯃꯥ ꯍ ꯌꯨ ꯃꯥ
ꯑꯦꯁ ꯀꯣꯔꯤꯌꯥ ꯍꯣꯏꯗꯤ ꯌꯥꯝ ꯊꯥꯏꯑꯦꯗ
ꯑꯩꯈꯣꯏꯗꯤ ꯎꯄꯥꯒꯨꯝꯕ ꯍꯥꯏꯕꯈꯣꯏꯗꯣ ꯈꯔ ꯈꯔꯗꯤ ꯄꯥꯏ ꯑꯗꯨꯁꯨ ꯑꯗꯨꯗꯤ ꯌꯨꯅ ꯍꯦꯟꯅ ꯆꯤꯡꯗꯦꯕ
ꯉꯥꯏꯌꯣ ꯅꯣꯏꯗꯣ ꯑꯁꯤꯁꯦ ꯎ ꯈ꯭ꯔꯤꯁꯇꯌꯥꯦꯟꯔꯥ ꯅꯠꯇꯕ꯭ꯔꯥꯀꯣ
ꯀꯩ ꯀꯔꯝꯒꯗꯧ ꯃꯥꯜꯂꯦ
ꯈꯥꯡꯗꯕꯒꯤ ꯍꯥꯡꯕ
ꯑꯗ
ꯈ꯭ꯔꯤꯁꯇꯦꯟꯗꯤ ꯈ꯭ꯔꯤꯁꯇꯦꯟ ꯑꯣꯏꯔꯝꯕ ꯌꯥꯏ
ꯎꯝ ꯀꯩ ꯃꯔꯝꯒꯤꯔꯣ
ꯆꯨꯝꯕ꯭ꯔꯣ ꯑꯦ
ꯅꯠꯇꯦ ꯌꯦꯁ ꯑꯣꯔ ꯅꯣꯕꯨꯗꯤ ꯅꯪ ꯑꯃꯗꯤ ꯂꯩꯔꯦꯕ ꯑꯣꯞꯁꯟꯗꯣ ꯑꯗꯣ ꯌꯦꯁ ꯍꯥꯏꯔꯒꯅ ꯋꯥꯏ ꯍꯥꯏꯕꯅꯤ
ꯑꯁꯤ ꯅꯪ ꯍꯧꯖꯤꯛ ꯂꯩꯕ ꯃꯐꯝꯗꯨꯗꯤ ꯑꯗꯨꯝ ꯈ꯭ꯔꯤꯁꯇꯤꯌꯥꯅꯃꯤ ꯌꯥꯝꯃꯤꯅ
ꯎꯝ ꯎꯝ
ꯑꯗꯨꯗꯦ
ꯃꯐꯝ ꯃꯐꯝ ꯑꯦꯔꯤꯌꯥꯗꯨꯅ ꯄ꯭ꯔꯤꯗꯤꯛ ꯇꯧꯕꯅꯦꯕ
ꯑꯥ ꯑꯗꯨꯅ ꯂꯔꯁꯤꯡꯗꯤ ꯌꯥꯝꯃꯤꯅ
ꯎꯝ ꯎꯝ ꯍꯣꯏ ꯆꯨꯝꯃꯤ ꯆꯨꯝꯃꯤ
ꯑꯗꯣ ꯆꯨꯝꯕ꯭ꯔꯥ ꯍꯥꯏꯅ ꯍꯥꯏꯕꯗꯣ
ꯅꯪ ꯍꯥꯏꯕꯗꯣ ꯆꯨꯝꯒꯤꯗꯤ ꯇꯧꯕꯅꯦ ꯑꯗꯨ ꯂꯥꯏꯈ꯭ꯔꯦ
ꯑꯣ ꯈ꯭ꯔꯤꯁꯇꯌꯥꯥꯟ ꯅꯠꯇꯦ ꯅ
ꯍꯥꯏ
ꯑ ꯑꯗꯨꯗꯤ ꯁꯤ ꯑ ꯆꯣꯡꯉ ꯑꯩꯈꯣꯏꯗ ꯅꯣꯏ ꯏꯗ ꯂꯥꯏꯔꯅꯤ ꯉ
ꯍꯥꯥ
ꯉꯥꯎ ꯑꯩꯈꯣꯏꯗ
ꯑ ꯑꯆꯥ ꯑꯆꯥ ꯐꯪꯉꯦ ꯐꯪꯉꯦ ꯍꯣꯏ ꯑꯩꯈꯣꯏꯗ ꯂꯩꯕ ꯍꯥꯏꯅꯤꯡꯉꯥꯏꯗꯤ ꯂꯩꯇꯦꯍꯦ ꯐꯦꯁꯕꯒꯨꯝꯕ ꯂꯥꯛꯄ ꯀꯥꯟꯗ ꯁꯦꯝꯃꯦ
ꯑꯗꯨꯝ ꯌꯣꯟꯕ ꯅꯠꯇ꯭ꯔꯣ ꯅꯣꯏ ꯅꯣꯏ ꯂꯩꯀꯥꯏꯗ
ꯂꯩꯀꯥꯏꯗ ꯂꯩꯀꯥꯏ ꯍꯧꯖꯤꯛꯀꯥꯟꯗꯤ ꯄꯥꯛꯇꯤ ꯌꯣꯟꯗ꯭ꯔꯕꯅꯤꯗ ꯈꯔꯗꯤ ꯌꯣꯟꯗꯤ ꯌꯣꯟꯕꯅꯦꯕ ꯑꯗꯨꯁꯨ ꯁꯦꯝꯕꯗꯣ ꯎꯝ ꯃꯇꯝꯗꯨꯨꯝꯕ ꯆꯪꯕꯒꯤ
ꯎꯝ
ꯌꯣꯟꯕ ꯃꯐꯝꯗꯨ ꯌꯥꯝꯅ
ꯎꯝ
ꯃꯐꯝ ꯂꯣꯏꯅꯃꯛꯇꯗꯤ ꯌꯣꯟꯗꯦꯗ
ꯑꯦ ꯅꯍꯥꯟꯗꯣ ꯏꯃꯥꯗꯨꯕꯤ ꯅꯣꯏ ꯂꯩꯀꯥꯏꯗꯤ ꯂꯩꯕꯅꯦꯕ ꯑꯩꯈꯣꯏ ꯀꯣꯂꯦꯖ ꯀꯥꯕ ꯃꯇꯝꯗ ꯏꯁꯄꯣꯔꯠꯁ ꯂꯩꯌꯦꯕ ꯑꯗꯣ ꯃꯥꯅ ꯄꯨꯔꯛꯄ ꯑꯗꯣ ꯊꯨꯝꯕꯗꯣ ꯎ ꯊꯔ ꯊꯨꯝꯃꯦꯀꯣ ꯊꯨꯝꯕꯗ ꯑꯃ ꯑꯅꯤ ꯄꯨꯔꯛꯄ ꯑꯗꯨ ꯌꯥꯝ ꯍꯥꯎꯅ ꯊꯥꯛꯏꯅꯦ ꯍꯣꯏ
ꯍꯣꯏ ꯍꯣꯏ
ꯑꯣꯪ ꯗꯤ ꯍꯩꯇꯕ꯭ꯔꯣ
ꯍꯩꯇ꯭ꯔꯦ ꯍꯥꯏꯕ ꯌꯥꯏ
ꯎꯝ ꯇꯔꯤꯗ ꯔ
ꯌꯥꯝ ꯇꯣꯏꯅ ꯁꯦꯝꯕꯒꯨꯝꯕꯁꯦ ꯎ ꯑꯩꯈꯣꯏꯁꯨ ꯌꯥꯝ ꯀꯟꯅꯦ ꯇꯧꯔꯛꯇꯦꯕ ꯍꯥꯏꯗꯤ ꯐꯦꯁꯇꯤꯚꯦꯜ ꯂꯩꯕꯒꯨꯝꯕꯗ ꯈꯛꯇꯪꯀꯣ
ꯑꯣ
ꯁꯦꯝꯕꯅꯤꯅꯦ ꯌꯥꯝ
ꯑꯗꯣ ꯉ ꯗꯤ ꯂꯣꯏꯔ ꯐꯦ ꯀꯔꯤ ꯑꯃꯨꯛ ꯀꯔꯤ ꯉꯥꯏ ꯑꯃꯨꯛ ꯂꯩꯒꯗ꯭ꯔꯥ
ꯍꯧꯖꯤꯛꯇꯤ ꯍꯧꯖꯤꯛꯇꯤ ꯇꯤ ꯂꯣꯏꯈ꯭ꯔꯦ ꯍꯧꯖꯤꯛꯇꯤ ꯑꯇꯩ ꯂꯩꯇ꯭ꯔꯦ
ꯑꯣ ꯑ ꯐꯥꯏꯗꯤ ꯀ꯭ꯔꯤꯁꯃꯥꯁ ꯂꯩꯔꯤꯛꯗ ꯉꯥꯏꯌꯣ ꯅꯣꯏꯁꯨ ꯅꯞꯊꯥꯅꯤꯡꯉꯥꯏ ꯀꯃꯗꯂ ꯌꯦꯅ ꯇꯕ꯭ꯔꯥ
ꯣ ꯍꯧꯖꯤꯛ ꯀꯥꯟꯗꯤ ꯎ ꯄꯨꯂꯞ ꯇꯧꯗ꯭ꯔꯦꯕꯀꯣ ꯈꯨꯟ ꯈꯔꯅ ꯇꯧꯕ ꯈꯨꯟ ꯈꯔꯅ ꯇꯧꯗꯕ ꯑꯗꯨꯝꯥꯏꯅ ꯂꯩꯈ꯭ꯔꯦꯕ ꯐꯦꯁꯇꯤꯚꯦꯜꯗꯤ ꯌꯥꯝ ꯅ ꯂꯩꯕꯅꯦ ꯑꯗꯨꯁꯨ ꯑꯌꯥꯝꯕ ꯀꯛꯊꯠꯄ ꯍꯧꯔꯨꯕ ꯍꯥꯏꯕ ꯇꯥꯔꯦ
ꯌꯥꯏꯗ ꯅꯨꯡꯉꯥꯏꯗꯤ ꯅꯨꯡꯉꯥꯏꯔꯝꯅꯤꯀꯣ ꯑꯗꯣ
ꯎꯝ ꯍꯣꯏ ꯅꯨꯡꯗꯤ ꯅꯨꯡꯉꯥꯏ ꯑꯗꯨꯕꯨꯗꯤ ꯑꯗ ꯄꯣ
ꯅꯨꯡꯉꯥꯏꯃꯟꯕꯒꯤ ꯍꯥꯏꯒꯗ꯭ꯔꯥ ꯑꯉꯥꯡꯁꯤꯡꯁꯤ ꯈꯔꯗꯤ
ꯑꯣ
ꯀꯟꯇ꯭ꯔꯣꯜ ꯃꯥꯡꯕ ꯈꯔꯁꯨ ꯌꯥꯎꯋꯤꯗꯅꯀꯣ ꯑꯗꯨꯒꯨꯝꯕꯗꯁꯨ ꯅꯨꯡꯉꯥꯏꯕꯗꯨꯅ ꯑꯃꯨꯛ ꯇꯣꯉꯥꯟꯅ ꯂꯩꯕ ꯑꯗꯨꯒ ꯃꯥꯡꯒꯁꯤ ꯌꯥꯝꯌꯥ ꯑꯣꯏꯗ ꯑꯗꯨ ꯄꯇꯤ
ꯅꯨꯡꯉꯥꯏꯔꯝꯅꯤ ꯈꯜꯂꯦ ꯌꯦꯡꯕꯗ
ꯅꯨꯡꯉꯥꯏꯕꯕꯨꯗꯤ ꯅꯨꯡꯉꯥꯏ ꯍꯣꯏ ꯐꯦꯁꯇꯤꯚꯦꯜꯗꯣ ꯍꯥꯏꯗꯤ ꯍꯥꯏꯕꯗꯤ ꯃꯣꯏꯁꯦ ꯐꯥꯏꯚ ꯗꯦꯖ ꯑꯗꯨꯃꯥꯏꯅ ꯑꯣꯏꯅꯤꯕ ꯅꯨꯃꯤꯠ ꯃꯉꯥ ꯀꯣ
ꯑꯌꯥꯝꯕ ꯈꯨꯟ ꯈꯨꯗꯤꯡꯃꯛ ꯅꯨꯃꯤꯠ ꯃꯉꯥꯁꯦ ꯑꯦꯕꯔꯦꯖꯇ ꯂꯩꯅꯦꯕ
ꯎꯝ
ꯑꯗꯨ ꯃꯉꯥꯃꯨꯛꯇꯨ ꯅꯨꯡꯇꯤ ꯑꯗꯨꯝ ꯅꯨꯡꯇꯤꯒꯤ ꯑꯦꯛꯇꯤꯚꯤꯇꯤꯒꯤ ꯇꯣꯉꯥꯟ ꯇꯣꯉꯥꯟꯕ ꯂꯣꯏ ꯂꯩꯕ ꯅꯨ ꯃ ꯅ ꯁꯥꯡꯅꯁꯨ ꯇꯧꯕꯅꯤꯅ ꯑꯗꯨꯝ ꯍꯣꯏ ꯅꯨꯡꯕꯨꯗꯤ ꯅꯨꯡꯉꯥꯏꯕꯅꯤ
ꯅꯍꯥꯟꯗꯣ ꯑꯩꯈꯣꯏ ꯀꯣꯂꯦꯖ ꯀꯥꯕ ꯃꯇꯝꯗ ꯑꯃꯔꯛꯇꯤ ꯆꯠꯈ꯭ꯔꯦ ꯅꯣꯏ ꯍꯨꯟꯗꯔꯥ ꯈꯪꯗꯦ
ꯎꯝ ꯎꯝ
ꯅꯨꯡꯉꯥꯏꯕ ꯅꯨꯡꯉꯥꯏꯇꯕ ꯈꯪꯂꯉꯦꯒ ꯑꯩ꯭ꯋꯥꯏꯗꯤ ꯌꯦꯡꯕ ꯂꯥꯛꯄꯅꯦ
ꯎꯝ ꯑꯗꯣ ꯐꯨꯜ ꯑꯗꯨꯗ ꯑꯃꯨꯔꯛ ꯌꯥꯎꯔꯗꯤ ꯍꯣꯏ ꯐꯖꯅ ꯅꯨꯡꯉꯥꯏꯕ ꯈꯪꯒꯗꯧꯕ ꯃꯥꯜꯂꯦ
ꯍꯈꯣꯏ ꯃꯤ ꯈꯪꯒꯥꯕꯨ ꯌꯥꯝꯅꯗꯤ ꯅꯨꯡꯉꯥꯏꯗꯤ ꯅꯨꯡꯉꯥꯏꯒꯅꯤ
ꯎꯝ